ꯎꯝ ꯇꯥꯏꯌꯦ ꯑ ꯇꯥꯏꯌꯦ ꯇꯥꯏꯌꯦ ꯑ ꯑꯁ ꯍꯦ ꯍꯦ ꯃꯤꯅ ꯁꯤꯖꯤꯟꯅꯥꯕꯗꯨ
ꯎꯝ-
ꯈ꯭ꯔꯦ ꯑꯩꯈꯣꯏꯗꯤ ꯅ ꯅꯣꯏꯗꯤ ꯑꯗꯨꯃꯥꯏꯅ ꯐꯥꯎ ꯀꯔꯤꯅꯣ ꯊꯦꯡꯅꯔꯛꯇ꯭ꯔꯤꯕ꯭ꯔꯣ
ꯍꯧꯖꯤꯛ ꯍꯧꯖꯤꯛ ꯐꯥꯎꯗꯤ ꯑꯗꯨꯒꯨꯝꯃꯗꯤ ꯈꯪꯗ ꯉꯔꯥꯡ ꯑꯦ ꯑꯩꯒꯤ ꯏꯃꯥꯟꯅꯕꯤꯒ ꯏꯕꯥꯅꯤ ꯁꯥꯎꯅꯩꯌꯦꯕꯀꯣ ꯫ ꯅꯛꯅꯤꯡꯕꯗ ꯑꯩꯅ ꯑꯩ ꯉꯔꯥꯡ ꯁꯣꯟꯅꯤꯡꯉꯦ ꯑꯩꯁꯨ ꯁꯣꯟꯍꯅꯤꯡꯉꯦ ꯑꯗꯨꯕꯨ ꯃꯥꯕꯨꯗꯤ ꯎꯄꯥꯏ ꯂꯩꯩꯇꯦꯕ ꯑꯩꯅ ꯅꯣꯛꯅꯤꯡꯕꯅꯦ ꯃꯥꯒ ꯃꯥꯒꯤ ꯅꯨꯡꯁꯤꯕ ꯅꯥꯕ ꯅꯨꯄꯥꯗꯣ
ꯎꯝ
ꯅꯍꯥꯟ ꯅꯍꯥꯟ ꯑꯩ ꯈꯪꯗꯦ ꯑꯩꯗꯤ ꯈꯪꯗꯦꯕꯣ ꯑꯗꯨꯅ ꯄꯥꯕꯣ ꯑꯗꯨ ꯏꯃꯥꯟꯅꯕꯤꯅ ꯑꯪ ꯏꯟꯁꯇꯥꯗ ꯐꯣꯂꯣ ꯇꯧꯅꯧꯋꯣ ꯅꯕꯥꯅꯤꯁꯨ ꯑꯩꯅ ꯍꯥꯏꯕ ꯑꯗꯨꯒꯤ ꯑꯩ ꯏꯕꯥꯅꯤ ꯐꯣꯂꯣ ꯇꯧ ꯅꯥꯅꯕꯅꯦꯕꯀꯣ ꯃꯥꯒꯤ ꯅꯨꯡꯁꯤꯅꯕ ꯅꯨꯄꯥꯒ ꯑꯩꯁꯦ
ꯑꯣ ꯫
ꯑꯗꯨꯒ ꯕꯕꯥꯅꯤ ꯅꯣꯡꯃ ꯁꯧ ꯅꯥꯏꯌꯦꯕ
ꯑꯥ
ꯃꯤ ꯋꯥꯅꯤ ꯑꯗꯨꯒ ꯑꯩꯕꯨ ꯅꯨꯄꯤꯅ ꯃꯥꯁꯦ ꯅꯨ ꯃꯥꯒꯤ ꯅꯨꯄꯥꯕꯨ ꯕ꯭ꯂꯣꯛ ꯊꯝꯈ꯭ꯔꯥꯕ ꯑꯗꯣ ꯑꯩꯕꯨ ꯑꯝꯇ ꯆꯠꯇꯧꯕꯤꯌꯣ ꯃꯥ ꯀꯔꯤ ꯀꯔꯤ ꯈꯟꯕ꯭ꯔꯥ ꯍꯥꯏꯕꯗꯣ ꯑꯩꯅ ꯍꯪꯕ ꯍꯥꯏꯕꯣ
ꯑꯥ ꯑꯥ
ꯑꯗꯨꯒꯤ ꯑꯩꯅ ꯃꯥꯎ ꯆꯥꯠ ꯇꯧꯕꯗ ꯅꯨꯄꯥꯁꯦ ꯌꯥꯝ ꯄꯣꯡꯉꯦꯕꯀꯣ ꯑꯉꯛꯄꯅꯦ ꯫ ꯑꯩ ꯑꯩꯗꯤ ꯃꯤ ꯑꯇꯣꯞꯄꯅ ꯑꯩꯒꯤ ꯔꯤꯂꯦꯁꯟꯁꯤꯞꯇ ꯑꯁꯨꯃꯥꯏꯅ ꯆꯪꯉꯛꯄꯗꯣ ꯑꯩ ꯄꯥꯝꯗꯦꯅ ꯍꯥꯏꯕ ꯑꯗꯨ ꯅꯨꯃꯤꯠꯇ ꯫
ꯑꯣ ꯫
ꯑꯗꯨꯒꯤ ꯑꯩꯅ ꯑꯧ ꯁꯣꯏꯔꯦ ꯁꯣꯏꯔꯦ ꯅ ꯑꯩꯖꯨ ꯇꯣꯛꯔꯦ ꯑꯗꯨ ꯅꯨꯃꯤꯠꯇꯨꯗ ꯑꯗꯨꯒ ꯫ ꯑꯃꯨꯛ ꯃꯕꯥꯅꯤ ꯍꯞꯇꯥ ꯑꯅꯤ ꯑꯍꯨꯝꯒꯤ ꯃꯇꯨꯡꯗ ꯑꯣꯏꯔꯝꯅꯤ ꯑꯃꯨꯛ ꯁꯥꯎꯅꯕꯀꯣ ꯁꯣꯅꯔꯒ ꯑꯗꯨꯝ ꯅꯨꯃꯤꯠꯇꯤ ꯅꯨꯄꯥꯅ ꯑꯩꯕꯨ ꯇꯧꯔꯛꯄꯅꯦꯕ
ꯎꯝ
ꯃꯥꯕꯨ ꯁꯣꯛꯈ꯭ꯔꯦꯅ ꯍꯥꯏꯕꯤꯌꯨ ꯑꯩ ꯃꯥꯕꯨ ꯊꯥꯗꯣꯛꯄ ꯉꯝꯃꯣꯏ ꯍꯥꯏꯅ ꯑꯗꯨꯒꯤ ꯑꯩꯅ ꯍꯣꯏ ꯍꯣꯏ ꯍꯥꯏꯕꯤꯒꯦ ꯑꯗꯨꯕꯨ ꯑꯩꯗꯤ ꯅꯪ ꯅꯍꯥꯟ ꯍꯥꯏꯕꯗꯨꯗꯤ ꯅꯪꯒꯤ ꯅꯨꯡꯁꯤꯅꯕꯗ ꯃꯤꯕꯨ ꯆꯪꯍꯟꯅꯤꯡꯗꯦꯅ ꯍꯥꯏꯗ꯭ꯔꯣ ꯫ ꯑꯗ ꯑꯩꯅ ꯑꯗꯨꯝ ꯍꯥꯏꯕ ꯑꯗꯣ ꯃꯥꯁꯦ ꯑꯗꯨꯗ ꯑꯩꯕꯨ ꯁꯦꯜꯞ ꯒ꯭ꯔꯨꯞ ꯃꯥꯜꯂꯦꯕꯀꯣ ꯑꯩꯒꯤ ꯋꯥꯍꯩꯗꯣ ꯑꯦ ꯅꯪꯒꯤꯁꯦ ꯔꯤꯚꯦꯟꯁ ꯇꯧꯕ꯭ꯔꯥ ꯍꯥꯏꯅ ꯍꯥꯏꯕ ꯑꯗꯨꯒ ꯑꯩꯅ ꯏꯦꯍꯦ ꯑꯗꯨꯝ ꯍꯥꯏꯕꯅꯦ ꯍꯣꯏ ꯍꯥꯏꯕꯤꯌꯦ ꯍꯥꯏꯅ ꯑꯗꯨ ꯅꯨꯃꯤꯗꯥꯡꯏꯩꯅ ꯋꯥꯅꯤ ꯑꯗꯨꯝ ꯐꯖꯅ ꯉꯥꯡꯅꯥꯍꯟꯈ꯭ꯔꯦꯕꯀꯣ
ꯑꯥ ꯍꯥ
ꯑꯗꯨꯒ ꯉꯔꯥꯡ ꯅꯠꯇꯦ ꯉꯔꯥꯡꯒꯤ ꯃꯃꯥꯡ ꯃꯃꯥꯡꯒꯤ ꯅꯨꯃꯤꯠꯇꯣ
ꯎꯝ
ꯑꯗꯨꯗ ꯅꯨꯄꯥꯅ ꯑꯩꯕꯨ ꯇꯦꯛꯁ ꯊꯥꯔꯛꯄ ꯑꯃꯨꯛ ꯫
ꯑꯣ ꯫
ꯅꯃꯥꯟꯅꯕꯤꯗꯣ ꯇꯣꯛꯁ ꯍꯥꯏꯅ ꯍꯥꯏꯕꯤꯌꯣ ꯍꯥꯏꯅ ꯑꯩꯉꯣꯟꯗ ꯍꯥꯏꯔꯛꯄ ꯑꯗꯨꯒꯤ ꯑꯩꯅ ꯍꯣꯏ ꯍꯣꯏ ꯍꯥꯏꯕꯤꯒꯦ ꯑꯗꯨ ꯃꯔꯝꯗꯤ ꯍꯥꯏꯅ ꯍꯪꯕ ꯑꯗꯣ ꯀꯔꯤꯁꯨꯅꯇꯦ ꯃꯥ ꯑꯩꯉꯣꯟꯗ__ ꯑꯗꯨꯝ ꯁꯧꯋꯦꯕ ꯑꯩꯅ ꯍꯥꯏꯕ ꯑꯗꯨꯒꯤ ꯍꯣꯏꯗ ꯑꯩꯌꯥ ꯫ ꯃꯤ ꯑꯃ ꯉꯥꯛꯇꯅ ꯍꯨꯡ ꯍꯥꯏꯗꯤ ꯔꯤꯂꯦꯁꯟꯁꯤꯞ ꯀꯟꯕ ꯉꯝꯃꯣꯏꯀꯣ ꯫
ꯍꯣꯏ
ꯑꯕꯥ ꯅꯕꯥꯅꯤ ꯑꯅꯤ ꯑꯅꯤꯃꯛ ꯄꯝꯗ꯭ꯔꯗꯤ ꯑꯗꯨꯝ ꯍꯣꯏ ꯌꯥꯏ ꯑꯩ ꯍꯥꯏꯕꯤꯌꯦꯅ ꯍꯥꯏꯕ ꯑꯗꯨꯒ ꯫ ꯅꯨꯄꯤ ꯑꯩ ꯅꯨꯄꯤꯗ ꯍꯥꯏꯕꯅꯤꯕ
ꯍꯣꯏ ꯫
ꯍꯥꯗꯤ ꯃꯥꯁꯨ ꯑꯩꯕꯨ ꯂꯣꯏꯅ ꯁꯦꯌꯔ ꯇꯧꯋꯦꯕꯀꯣ ꯑꯩꯁꯨ ꯑꯗꯨꯝ ꯃꯥꯒꯤ ꯃꯇꯦꯡ ꯄꯥꯡꯉꯦ ꯑꯗꯨꯝ ꯌꯥꯝ ꯕꯦꯁ ꯐ꯭ꯔꯦꯟꯅꯦꯕꯀꯣ ꯫ ꯑꯩꯗꯤ ꯑꯩꯒꯤ ꯐ꯭ꯔꯦꯟ ꯃꯔꯛꯇ ꯃꯥꯕꯨ ꯈ꯭ꯋꯥꯗꯤ ꯀ꯭ꯂꯣꯂꯣꯖꯦꯁꯅꯦꯕ ꯍꯥꯏꯗꯤ ꯌꯥꯝ ꯊꯥꯖꯁꯨ ꯊꯥꯖꯕ ꯑꯗꯒꯤ ꯑꯗꯨꯝ ꯃꯥꯅꯁꯨ ꯑꯗꯨꯃꯥꯏ ꯍꯥꯏꯌꯣ ꯃꯥꯁꯨ ꯅꯨꯄꯤ ꯎꯝ ꯅꯨꯄꯥ ꯑꯇꯣꯞꯄꯒ ꯅꯨꯄꯤ ꯑꯇꯣꯞꯄꯒ ꯀꯨꯝꯕꯅꯤ ꯫ ꯃꯕꯥꯅꯤ ꯁꯥꯎꯅꯕ ꯃ ꯃꯔꯝꯗꯣ ꯅꯨꯄꯤ ꯑꯇꯣꯞꯄꯒ ꯀꯨꯝꯕꯒꯤꯅꯦꯕꯀꯣ ꯫
ꯎꯝ ꯎꯝ
ꯃꯣꯏꯒꯤ ꯅꯨꯡꯁꯤꯅꯥꯕ ꯅꯨꯄꯥꯗ ꯑꯗꯨꯒꯤ ꯑꯩꯅ ꯎꯝ ꯑꯗꯨꯃꯥꯏ ꯍꯥꯏꯌꯦꯕ ꯑꯗꯨ ꯅꯪ ꯅꯪ ꯅꯥꯎ ꯁꯥꯎꯍꯟꯕꯤꯒꯦ ꯁꯧꯕ ꯅꯠꯇ꯭ꯔꯣ ꯫ ꯅꯪꯒꯤ ꯅꯨꯡꯁꯤꯅꯕ ꯅꯨꯄꯤ ꯂꯩꯈ꯭ꯔꯗꯤ ꯑꯇꯣꯞꯄ ꯅꯨꯄꯤꯒꯨꯝꯗꯒꯤ ꯂꯩꯕ ꯉꯝꯗꯕ ꯍꯥꯏꯅ ꯑꯩꯅ ꯍꯥꯏꯕ
ꯑꯣ
ꯑꯗꯨꯒꯤ ꯃꯥꯁꯒ ꯍꯧꯈ꯭ꯔꯦ ꯑꯩꯕꯨ ꯊꯤꯅ ꯉꯥꯡ ꯋꯥꯏꯗ ꯐꯠꯇꯕ ꯋꯥ ꯉꯥꯡꯉꯛꯄ ꯑꯧ ꯆꯥꯗꯨꯀꯣ ꯫ ꯎꯝ ꯅꯪ ꯀꯔꯤꯁꯨ ꯈꯪꯗꯅ ꯑꯗꯨꯃꯥꯏꯅ ꯈꯣꯡꯝꯒꯅꯨ ꯍꯥꯏ ꯑꯗꯨꯝ ꯆꯥꯏꯔꯛꯄ ꯑꯗꯨꯒ ꯑꯁ ꯏꯪꯂꯤꯁ ꯏꯪꯂꯤꯁꯇꯒꯤꯀꯣ ꯐꯖ ꯌꯥꯝ ꯊꯤ ꯊꯤꯕ ꯋꯥ ꯌꯥꯝ ꯍꯥꯡꯉꯛꯄꯅꯦ ꯑꯩ ꯫ ꯑꯩꯁꯨ ꯁꯣꯅꯤꯌꯥ ꯑꯗꯨ ꯍꯣꯏꯗꯣ ꯑꯗꯨꯒꯤ ꯑꯩꯁꯨ ꯅꯨꯄꯤꯗ ꯇꯣꯛꯎ ꯌꯥꯔꯦ ꯫ ꯃꯥꯕꯨ ꯃꯊꯟ ꯇꯧꯔꯣ ꯅꯨꯄꯥꯥꯎꯗꯣ ꯃꯁꯥꯎꯁꯨ ꯌꯥꯝ ꯐꯖꯕꯁꯨ ꯅꯠꯇꯦ ꯑꯩ ꯃꯥꯅ ꯍꯣꯏ ꯍꯣꯏ ꯍꯥꯏꯅ ꯍꯥꯏꯌꯦꯕꯀꯣ
ꯑꯥ ꯑꯥ ꯃꯁꯛ ꯐꯖꯕ ꯃꯤꯅ ꯇꯧꯒꯟꯗꯕꯅꯦ ꯁꯤꯒꯨꯝꯕꯁꯦ ꯃꯁꯛ ꯊꯤꯕ ꯃꯤꯅ ꯌꯥꯝ ꯇꯧꯕꯅꯤ꯫
ꯑꯁꯦꯡꯕꯅꯦ ꯑꯗꯨꯒ ꯑꯍꯤꯡꯗ ꯑꯩ ꯑꯗꯨꯝ ꯃꯥꯕꯨ ꯆꯥꯠꯇꯧꯗ꯭ꯔꯤꯕ ꯏꯕꯥꯅꯤ ꯈꯤꯇꯪ ꯃꯥꯁꯨ ꯑꯩꯕꯨ ꯊꯤꯅ ꯉꯥꯡꯉꯦ ꯑꯩꯁꯨ ꯃꯥꯕꯨ ꯑꯗꯨꯝ ꯑꯦ ꯅꯪꯅ ꯁꯣꯏꯕ ꯅꯠꯇ꯭ꯔꯣ ꯅꯨꯄꯤ ꯫ ꯅꯪꯒꯤ ꯅꯨꯄꯤꯕꯨ ꯐꯥꯎ ꯐꯖꯅ ꯌꯦꯡꯁꯤꯟꯕ ꯉꯝꯗꯕ ꯑꯇꯣꯞꯄ ꯅꯨꯄꯤ ꯌꯦꯡꯁꯤꯟꯕ ꯀꯥꯟꯗ ꯑꯩꯅ ꯍꯥꯏꯕꯤꯈ꯭ꯔꯕ ꯫ ꯑꯗꯨꯒꯤ ꯃꯥꯁꯧꯔꯒ ꯑꯍꯤꯡꯗ ꯀꯣꯜ ꯇꯧꯔꯛꯑ ꯄꯣꯠ ꯑꯅꯤꯗꯣ ꯑꯗꯨꯒ ꯑꯩ ꯄꯤꯛꯛꯇꯧꯦꯕ ꯑꯩꯁꯨ ꯑꯗꯨꯝ ꯑꯩ ꯏꯔꯟ ꯂꯩꯇꯦꯀꯣ ꯑꯩꯗꯤ ꯑꯗꯨꯝ ꯃꯄꯥꯅꯤꯅ ꯍꯥꯏꯌꯣ ꯍꯥꯏꯌꯣ ꯍꯥꯏꯕꯤ ꯑꯗꯨꯝ ꯃꯇꯦꯡ ꯄꯥꯡꯕ ꯋꯥꯅꯦꯕ ꯑꯗꯨꯒꯤ ꯑꯩꯅ ꯄꯤꯛ ꯇꯧꯔ ꯍꯂꯣ ꯍꯂꯣ ꯍꯥꯏꯔꯣ ꯃꯥꯁꯨ ꯀꯩꯝꯇ ꯈꯨꯝꯂꯥꯛꯇꯦꯕ
ꯎꯝ ꯎꯝ
ꯑꯩ ꯑꯃꯨꯛ ꯊꯝꯈ꯭ꯔꯦ ꯊꯝꯈ꯭ꯔꯦ ꯏꯪꯂꯤꯁꯇ ꯑꯃꯨꯛ ꯌꯥꯝ ꯊꯤꯅ ꯍꯩꯕꯨ ꯀꯧꯔꯛꯑꯕ ꯍꯥꯏꯗ ꯃꯥꯏ ꯀꯩꯅꯣ ꯋꯥ ꯌꯥꯝ ꯊꯤꯅ ꯑꯗꯨꯒꯤ
ꯎ ꯁꯤꯠ ꯇꯥꯕꯗꯣ ꯃꯊꯪꯗ ꯃꯇꯦꯡ ꯄꯥꯡꯕꯤꯒꯅꯨ ꯁꯤꯒꯨꯝꯕ ꯃꯤꯗꯤ
ꯑꯗꯨꯅꯤ ꯑꯩ ꯉꯁꯤꯗꯤ ꯐꯖꯅ ꯈꯪꯈ꯭ꯔꯦ ꯃꯇꯦꯡ ꯄꯥꯡꯕꯤꯔꯣꯏ ꯍꯥꯏꯅ ꯑꯗꯨꯒ ꯑꯗꯨꯒ ꯂꯤꯃꯤꯠ ꯂꯩꯌꯦꯕꯀꯣ ꯋꯥ ꯉꯥꯡꯅꯕꯗꯣ ꯉꯥꯡꯅꯤꯉꯥꯏꯗꯣ ꯀꯌꯥꯃꯨꯛ ꯁꯧꯔꯁꯨ ꯐꯖꯗꯕ ꯍꯥꯏꯗꯤ ꯊꯣꯛꯇꯕꯅ ꯐꯩꯌꯦꯕ
ꯅꯪꯒꯥ ꯑꯣꯏꯜ ꯃꯔꯤ ꯂꯩꯅꯕ ꯋꯥꯁꯨ ꯅꯠꯇꯦ ꯑꯗꯨ ꯑꯣꯏꯔꯁꯨ ꯅꯪꯁꯦ ꯃꯔꯨꯞ ꯑꯃ ꯑꯣꯏꯅ ꯃꯇꯦꯡ ꯄꯥꯡꯕꯤꯔꯤꯕ
ꯑꯗꯨ ꯑꯩꯕꯨ ꯂꯣꯏꯅ ꯑꯩꯕꯨ ꯂꯣꯏꯅ ꯇꯥꯏꯅ ꯑꯍꯥꯟꯕꯗꯤ ꯃꯥ ꯃꯥꯅ ꯇꯣꯛꯅꯁꯦꯅ ꯍꯔꯛꯄꯅꯦꯕꯀꯣ
ꯑꯣ ꯑꯣ
ꯑꯗꯨꯒ ꯑꯗꯨ ꯑꯍꯤꯡꯗ ꯀꯣꯜ ꯇꯧꯔꯛꯑꯒ ꯅꯪ ꯂꯩꯐꯝꯗꯣ ꯍꯥꯏꯔꯛꯑꯣꯏꯅ ꯍꯥꯏꯕ ꯋꯥꯅꯤꯅ ꯃꯥꯅ ꯑꯩꯕꯨ ꯂꯥꯛꯂꯒꯨ ꯐꯨꯒꯗꯧꯕ ꯇꯥꯏꯞꯇꯀꯣ
ꯌꯥꯝꯅ ꯌꯥꯝꯅ ꯆꯥꯎꯈꯠꯇꯦꯅ ꯁꯤꯗꯤ ꯍꯥꯏꯕꯗꯤ ꯃꯕꯥꯅꯤꯒꯤ ꯋꯥ ꯊꯣꯛ ꯨꯗꯤꯡ ꯅꯪꯕꯨ ꯑꯗꯨꯝ ꯅꯪꯒꯤ ꯃꯇꯦꯡ ꯂꯧꯕꯗꯨ ꯏꯀꯥꯏꯗꯕ꯭ꯔꯣ
ꯑ ꯅꯇꯤ ꯅꯍꯥꯟ ꯅꯣꯡꯃ ꯑꯍꯥꯟꯕꯗ ꯃꯇꯦꯡ ꯂꯧꯕꯗꯣ ꯑꯗꯨꯐꯥꯎ ꯊꯦꯡꯀ꯭ꯌꯨ ꯑꯣꯏꯅ ꯍꯥꯏꯔꯛꯇꯕ ꯑꯅꯤꯗ
ꯑꯩꯌꯥ ꯑꯗꯨꯒꯨꯝꯕ ꯃꯤꯗꯨꯗꯤ ꯌꯥꯗꯦ
ꯅꯨꯃꯤꯠꯠꯇꯗꯨ ꯁ꯭ꯋꯥꯏꯩꯅ ꯅꯕꯥꯅꯤ ꯁꯅꯔꯅꯨꯀꯣ ꯐꯖꯅ ꯉꯥꯡꯅꯥꯛꯛꯑꯣ ꯅꯪꯅ ꯄꯥꯝꯗꯕꯁꯨ ꯃꯉꯣꯟꯗ ꯍꯥꯏꯌꯣ ꯃꯥꯕꯨꯁꯨ ꯍꯥꯏꯍꯜꯂꯣꯅ ꯍꯥꯏꯔꯒ ꯍꯥꯏꯕ ꯃꯥꯅ ꯊꯦꯡꯀ꯭ꯌꯨꯁꯨ ꯍꯥꯏꯔꯞꯅ ꯎꯝ ꯍꯥꯏꯅ ꯍꯥꯏꯔꯛꯑꯕꯣ ꯑꯩꯗꯣ ꯅꯨꯄꯥꯗꯣ ꯑꯗꯨꯒ ꯑꯃꯨꯛꯒ ꯉꯔꯥꯡ ꯍꯥꯟꯅꯠꯇꯦ ꯉꯔꯥꯡ ꯍꯤ ꯅꯠꯇꯦ ꯃꯃꯥꯡꯒꯤ ꯑꯍꯤꯡꯗ ꯑꯗꯨꯃꯥꯏꯅ ꯍꯥꯏꯔꯛꯑꯒ ꯑꯩꯅ ꯅꯪ ꯑꯩ ꯂꯩꯐꯝ ꯈꯪꯉꯛ ꯀꯩꯗꯧꯅꯤꯡꯉꯥꯏꯩꯅꯣ ꯑꯩꯕꯨ ꯚꯤꯖꯤꯠ ꯇꯧꯒꯦ ꯍꯥꯏꯕ꯭ꯔꯣ ꯐꯨꯕ ꯂꯥꯛꯀꯦꯅ ꯍꯥꯏꯕ꯭ꯔꯣ ꯑꯩꯅ ꯍꯥꯏꯁꯨ ꯑꯩꯁꯨ ꯁꯧꯈ꯭ꯔꯦꯔꯤꯕ ꯀꯣ ꯃꯥꯒꯤ ꯋꯥꯍꯩꯁꯤꯡꯗꯣ ꯃꯤ ꯎꯁꯤꯠꯇꯦꯕ
ꯑ
ꯑꯗꯨꯗ ꯃꯥꯅ ꯑꯃꯨꯛ ꯉꯁꯤꯗꯒꯤ ꯅꯪ ꯑꯩꯒꯤ ꯅꯨꯡꯁꯤꯅꯕ ꯅꯨꯄꯤꯒ ꯄꯥꯎꯐꯥꯎ ꯅꯥꯕ ꯌꯥꯔꯔꯣꯏ ꯑꯩꯅ ꯍꯥꯏꯔꯛꯄ ꯋꯥꯅꯤꯗ
ꯃꯥꯒꯤ ꯃꯥꯒꯤ ꯃꯊꯧꯔꯣꯅꯦ ꯑꯗ
ꯑꯗꯨꯅꯤ ꯑꯩ ꯑꯗꯨꯒꯤ ꯑꯩꯅꯁꯨ ꯍꯥꯏꯗꯤ ꯉꯁꯥꯏꯗꯨꯗꯤ ꯃꯥꯅ ꯑꯍꯥꯟꯕꯗ ꯃꯥꯅꯒ ꯇꯣꯛꯅꯁꯦꯅ ꯍꯥꯏꯔꯛꯄꯒꯤ ꯑꯩꯁꯨ ꯑꯩꯒꯤ ꯏꯃꯥꯟꯅꯕꯤꯗꯣ
ꯃꯥꯁꯨ ꯑꯗꯨꯝ ꯇꯧꯅꯔꯅꯤ ꯑꯩ ꯑꯩꯕꯨ ꯁꯞꯄꯣꯔꯠ ꯇꯧꯅꯤ ꯍꯥꯏꯗꯤ ꯑꯩꯅ ꯈꯟꯅꯕꯁꯨ ꯃꯥꯒꯤ ꯃꯔꯝꯗꯅꯦꯕꯀꯣ
ꯑꯣ
ꯑꯗꯨꯃꯥꯏꯅ ꯈꯟꯕ ꯑꯗꯨꯒ ꯃꯥꯅꯗꯤ ꯑꯃꯨꯛ
ꯑ ꯍꯣꯏ ꯑꯩꯗꯤ ꯌꯥꯏ ꯎꯝ ꯑꯩ ꯈꯨꯝꯃꯔꯣꯏ ꯃꯥꯅ ꯅꯪꯕꯨ ꯏꯕꯥꯅꯤ ꯃꯔꯛꯇ ꯃꯥꯅ ꯈꯟꯕ ꯃꯤꯗꯣ ꯑꯗꯨꯝ ꯈꯨꯝꯍꯜꯂꯣ ꯑꯩꯕꯨ ꯈꯟꯗ꯭ꯔꯤ ꯑꯩꯁꯨ ꯃꯥꯕꯨ ꯀꯨꯝꯃꯔꯣꯏ ꯍꯥꯏꯅ ꯍꯥꯏꯕꯤꯌꯨꯅꯤ ꯋꯥ
ꯑꯣ ꯨꯝꯃꯦꯗꯨ
ꯄ꯭ꯔꯣꯃꯤꯁ ꯇꯧ ꯍꯥꯏꯅ ꯍꯥꯏꯕ ꯑꯗꯨ ꯅꯨꯄꯥꯗꯣ ꯑꯩꯕꯨꯣ
ꯎꯥ ꯑꯥ
ꯑꯩꯅ ꯄ꯭ꯔꯣꯃꯤꯁ ꯍꯥꯏꯅ ꯍꯥꯏꯕꯤꯔꯒ ꯏꯕꯥꯅꯤ ꯇꯣꯛꯑꯦ ꯑꯗꯨꯒ ꯑꯩ ꯑꯩ ꯏꯃꯥꯟꯅꯕꯤꯕꯨ ꯑꯩ ꯋꯥꯔꯤ ꯁꯅꯥꯗꯤꯕꯀꯣ ꯃꯥꯅ ꯑꯗꯨꯃꯥꯏꯅ ꯍꯥꯏꯔꯛꯑꯦ ꯅꯪꯕꯨ ꯋꯥꯔꯤꯁ ꯅꯥꯕ ꯌꯥꯔꯣꯏ ꯅꯪꯅ ꯃꯥꯕꯨ ꯑꯃꯨꯛ ꯌꯥꯕꯤꯔꯗꯤ ꯑꯩꯒ ꯑꯩ ꯄ꯭ꯔꯣꯃꯤꯁ ꯇꯧꯈ꯭ꯔꯦꯅ ꯍꯥꯏꯕꯤꯔꯤꯣ ꯁꯦꯡꯅ ꯍꯥꯏꯕꯤꯅꯤꯕꯣ ꯑꯩ ꯃꯉꯣꯟꯗꯀꯣ ꯑꯗꯨꯒ ꯉꯥꯏꯍꯥꯛ ꯂꯩꯔ ꯑꯗꯨ ꯅꯨꯄꯤꯔꯣꯏꯕ ꯕ꯭ꯂꯣꯛ ꯊꯝꯈ꯭ꯔꯕ ꯋꯥꯅꯤꯗ
ꯑꯌꯥ ꯑꯗꯨꯗꯤ ꯑꯁꯦꯡꯕ ꯃꯔꯨꯞ ꯅꯠꯇꯕꯒꯤꯅꯦ ꯑꯗꯨꯗꯤ
ꯑꯁꯕꯅꯤ ꯑꯩꯗꯤ ꯑꯩꯒꯤ ꯃꯔꯨꯞ ꯌꯥꯝ ꯂꯩ ꯑꯗꯨꯕꯨ ꯃꯥꯕꯨ ꯈ꯭ꯋꯥꯏꯗꯒꯤ ꯀ꯭ꯂꯣꯖꯦꯁ ꯍꯥꯏꯅ ꯑꯩꯅ ꯊꯝꯃꯅꯤꯕꯀꯣ ꯃꯥꯁꯨ ꯑꯩꯕ ꯑꯗꯨꯃꯥꯏꯅ ꯈꯜꯂꯝꯅꯦꯅ ꯈꯟꯕꯅꯤꯕ ꯑꯩꯗꯤ ꯑꯗꯨ ꯉ ꯉꯥꯏꯍꯥꯛꯜꯂꯦ ꯑꯩꯕꯨ ꯕ꯭ꯂꯣꯛ ꯊꯝꯈ꯭ꯔꯦ
ꯑꯩꯁꯨ ꯑꯁꯨꯃꯥꯏꯅ ꯂꯩꯌꯦ ꯅꯨꯄꯤ ꯑꯃ ꯀꯣ ꯀꯣꯂꯦꯖ ꯇꯝꯕ ꯃꯇꯝꯗ ꯊꯦꯡꯅꯕꯅꯦꯕ ꯃꯥꯁꯦ ꯀꯨꯏꯁꯨ ꯀꯨꯏꯗ꯭ꯔꯤ ꯑꯗꯨꯕꯨ ꯍꯦꯛ ꯊꯦꯡꯅꯕꯗ ꯃꯤꯁꯦ ꯍꯦꯛ ꯃꯨꯠꯇꯨ ꯆꯥꯟꯅꯔꯒ ꯀ꯭ꯂꯣꯁ ꯑꯣꯏꯔ ꯑꯣꯏꯈꯤꯕꯗꯣ ꯅꯛꯅꯈꯤꯕꯗꯣ ꯂꯩꯌꯦꯅꯀꯣ ꯑꯗꯨꯃꯥꯏꯅ ꯑꯣꯏ ꯈꯤꯕꯅꯦ ꯃꯥꯒꯤ ꯋꯥꯕ ꯃꯥꯁꯦ ꯃꯊꯟꯇ ꯕꯔꯥꯗ ꯂꯩꯌꯦꯕꯀꯣ ꯃꯥꯗꯤ ꯑꯥꯗꯒꯤꯅꯦꯕ ꯀꯛꯆꯤꯡꯗꯒꯤꯀꯣ ꯑꯗꯨꯏ ꯑꯩꯅ ꯌꯥꯝ ꯅꯨꯡꯁꯤꯌꯦ ꯑꯗꯨꯒ ꯃꯥꯒ ꯃꯥꯒ ꯀꯣꯏꯅꯔꯝꯕ ꯅꯨꯄꯥꯗꯨꯁꯨ ꯑꯩꯅ ꯑꯩꯒꯤ ꯏꯅꯥꯎ ꯅꯨꯄꯥꯒꯨꯝꯅ ꯈꯜꯂꯒ ꯑꯗꯨꯝ ꯂꯩꯕꯅꯤ ꯃꯥꯁꯦ ꯑꯩꯒꯤꯗꯤ ꯑꯩꯒ ꯑꯩꯉꯣꯟꯗꯒꯤ ꯒꯤꯗꯤ ꯀ꯭ꯂꯥꯁ ꯑꯃ ꯍꯟꯊꯩꯌꯦꯕꯀꯣ ꯑꯗꯨ ꯑꯣꯏꯔꯁꯨ ꯑꯗꯨꯝ ꯇꯤꯟꯅꯕꯅꯤꯅ ꯌꯥꯝ ꯂꯨꯅ ꯇꯤꯟꯅꯩꯌꯦ ꯃꯥꯒꯤ ꯑꯕ ꯈꯨꯗꯤꯡꯗ ꯑꯩꯅ ꯑꯗꯨꯝꯅ ꯃꯇꯦꯡ ꯄꯥꯡꯕꯤꯌꯦ ꯑꯩꯗꯤ ꯁꯤꯗ ꯌꯨꯝꯁꯨ ꯂꯩꯕꯅꯤꯅꯀꯣ ꯌꯨꯝ ꯑꯣꯏꯅꯁꯨ ꯂꯩꯕꯅꯤꯅ ꯀꯔꯤ ꯀꯔꯤ ꯇꯧꯔꯁꯨ ꯑꯩꯅ ꯆꯦꯜꯂꯒ ꯃꯥ ꯅꯥꯔꯦ ꯍꯥꯏꯔꯁꯨ ꯍꯤꯗꯥꯛ ꯂꯧꯔꯒ ꯆꯦꯜꯂꯒ ꯑꯗꯨꯝ ꯇꯧꯕꯅꯦꯕ ꯑꯗꯨꯗ ꯃꯥꯒꯤ ꯑꯩꯈꯣꯏꯅꯔꯝꯕ ꯅꯨꯄꯥꯗꯨꯁꯨ ꯌꯥꯝ ꯐꯩꯌꯦ ꯑꯥ ꯃꯐꯝ ꯑꯃꯗꯒꯤ ꯃꯥꯁꯦ ꯑꯗꯨ ꯅꯨꯄꯤ ꯗꯃꯛꯇ ꯂꯥꯛꯂꯒ ꯁꯤꯗ ꯇꯝꯕꯅꯦꯕ ꯃꯥꯒꯤ ꯂꯝ ꯅꯠꯇꯦꯕ ꯁꯤꯁꯦ ꯑꯗꯨ ꯑꯣꯏꯔꯁꯨ ꯑꯥꯗꯒꯤ ꯃꯄꯥꯟ ꯂꯝꯗꯒꯤ ꯂꯥꯛꯂꯒ ꯎꯝ ꯇꯝꯕꯅꯦꯕ ꯑꯗꯨ ꯅꯨꯄꯤꯒꯤꯗꯃꯛ ꯇ ꯑꯗꯨ ꯑꯗꯨ ꯅꯨꯄꯤ ꯑꯗꯨ ꯅꯨꯄꯤꯗꯣ ꯈꯔ ꯎ ꯇꯣꯛꯅꯅꯤꯡꯕ ꯍꯧꯔꯦꯕ ꯑꯗꯨꯗ ꯑꯩꯁꯦ ꯀꯣꯂꯦꯖ ꯀꯥꯕꯁꯦ ꯂꯣꯏꯔꯛꯀꯗꯧꯔꯦ ꯂꯥꯁ ꯐꯥꯏꯅꯦꯜ ꯌꯔ ꯑꯣꯏꯔꯦꯕ ꯑꯗꯨ ꯃꯇꯝꯗ ꯑꯩꯁꯦ ꯑꯩꯈꯣꯏꯒꯤ ꯑꯩꯈꯣꯏꯒꯤ ꯖꯥꯠꯁꯤꯡꯒꯤ ꯑꯩꯈꯣꯏꯒꯤ ꯖꯥꯠꯁꯤꯡꯒꯤ ꯀꯔꯤꯅꯣ ꯄꯨꯕ ꯖꯥꯠꯇꯣ ꯊꯕꯛ ꯄꯨꯕ ꯖꯥꯠꯇꯣ
ꯑꯥ ꯑꯥ
ꯑꯗꯨꯗ ꯑꯗꯨꯗ ꯑꯩꯕꯨ ꯄꯨꯍꯟꯈ꯭ꯔꯦꯕ ꯑꯩꯕꯨ ꯑꯆꯧꯕ ꯐꯝ ꯑꯃ ꯄꯨꯍꯜꯂꯦꯕꯀꯣ ꯑꯗꯨꯕꯨꯍꯟꯕ ꯗ ꯅꯨꯄꯥ ꯑꯃ ꯑꯩꯈꯣꯏ ꯑꯩꯒꯦꯜ ꯆꯥꯟꯃꯤꯅꯗꯕ ꯅꯨꯄꯥ ꯑꯃꯁꯨ ꯑꯩꯈꯣꯏ ꯄꯨꯃꯤꯟꯅꯕ ꯈꯪꯕ꯭ꯔꯥ ꯑꯗꯨ ꯑꯗꯨ ꯅꯨꯄꯥꯗꯣ ꯑꯩꯗꯣ ꯑꯗꯨꯝ ꯈꯔ ꯎ ꯄꯥꯝꯕꯒꯨꯝ ꯑꯗꯨꯝ ꯇꯧꯈ꯭ꯔꯦꯕ ꯑꯩꯁꯦ
ꯑꯥ
ꯇꯧꯔꯒ ꯑꯗꯨ ꯏꯃꯥꯟꯕꯤꯕꯨꯁꯨ ꯑꯩꯒꯤ ꯍꯧꯖꯤꯛ ꯅꯨꯄꯤꯕꯨꯁꯨ ꯍꯥꯏꯕꯅꯦꯕ ꯑ ꯑꯩ ꯁꯤ ꯅꯨꯄꯥꯗꯣ ꯑꯩ ꯑꯗꯨꯝ ꯈꯔ ꯄꯥꯝꯈ꯭ꯔꯦ ꯅ ꯃꯇꯦꯡ ꯄꯥꯡꯉꯣ ꯅꯣꯏꯅꯀꯣ ꯍꯥꯏꯔꯒꯀꯣ ꯑꯗꯨꯝ ꯑꯩꯗꯤ ꯑꯗꯨꯝ ꯅꯨꯄꯥꯗ ꯑꯩꯒꯤ ꯃꯅꯥꯛꯇ ꯂꯥꯛꯂꯒꯗꯤ ꯄꯥꯝꯕꯅꯤꯅ ꯋꯥꯁꯨ ꯌꯥꯝ ꯉꯥꯡꯕ ꯉꯝꯗꯕ ꯃꯥꯏꯒꯨꯝꯕꯁꯨ ꯁꯨ ꯉꯥꯡꯕ ꯖꯥꯠꯇꯣ ꯑꯗꯨꯝ ꯇꯧꯕꯅꯦꯕ ꯑꯗꯨꯒꯗꯤ ꯎꯝ ꯅꯣꯡꯃꯁꯦ ꯃꯥꯁꯦ ꯍꯣꯏ ꯄꯥꯡꯕꯤꯒꯦ ꯄꯥꯡꯕꯤꯒꯦ ꯑꯗꯨꯝ ꯍꯥꯏꯕ
ꯑꯥ
ꯃꯥꯁꯨ ꯑꯗꯨ ꯅꯨꯄꯥꯗꯨꯣ ꯄꯥꯝꯃꯗꯤ ꯄꯥꯡꯕꯤꯒꯦ ꯍꯥꯏꯒꯅꯨ ꯍꯥꯏꯕꯀꯣ ꯃꯥꯁꯨ ꯐꯥꯔꯁꯇꯒꯤ ꯑꯗꯨ ꯅꯨꯄꯥꯗꯣ ꯑꯩ ꯑꯩꯕꯨ ꯄꯥꯎ ꯐꯥꯎꯔꯛꯑꯦ ꯏꯕꯥꯅꯤ ꯑꯗꯨꯃꯥꯏꯅ ꯇꯧꯋꯦ ꯍꯥꯏꯔꯗꯤ ꯐꯥꯔꯁꯇꯒꯤ ꯑꯩꯅ ꯌꯥꯝ ꯂꯨꯅ ꯆꯪꯗ꯭ꯔꯤꯉꯩꯗꯨꯗ ꯍꯥꯏꯔꯗꯤ ꯑꯩꯁꯨ ꯀꯔꯤ ꯇꯧꯒꯦꯔꯗ ꯍꯥꯏꯅ ꯄꯥꯝꯔꯁꯨ ꯇꯣꯛꯂꯝꯕ ꯌꯥꯏꯌꯦꯕꯀꯣ ꯑꯗꯨ ꯑꯗꯨꯁꯨ
ꯎꯝ
ꯑꯗꯨꯗꯒꯤꯗꯤ ꯃꯥꯒ ꯃꯥꯒꯤ ꯀꯣꯏꯅꯕ ꯅꯨꯄꯥ ꯃꯥꯒꯤ ꯀꯣꯏꯅꯕ ꯅꯨꯄꯥ ꯑꯩꯒ ꯀꯩꯅꯣ ꯇꯧꯋꯦ ꯍꯥꯏꯕ ꯑꯩ ꯑꯩꯅ ꯏꯅꯥꯎꯅꯨꯄꯥꯒꯨꯝꯅ ꯈꯜꯂꯦ ꯍꯥꯏꯕꯗꯣ ꯅꯨꯡꯗꯥꯡ ꯑꯃꯁꯦ ꯑꯩꯕꯨ ꯑꯗꯨꯃꯥꯏꯅ ꯍꯥꯏꯔꯛꯄ ꯅꯪꯅ ꯃꯃꯥꯟꯅꯕꯤꯅꯦ ꯍꯥꯏꯅ ꯅꯪꯅ ꯌꯥꯝ ꯂꯨꯅ ꯈꯟꯕꯗꯣ ꯅꯪꯒꯤ ꯃꯅꯤꯡꯗ ꯃꯥ ꯊꯕꯛ ꯇꯧꯕꯅꯤꯀꯣ ꯍꯥꯏꯅ ꯍꯥꯏꯔꯛ__ ꯋꯥꯅꯦꯗ ꯑꯗꯨꯗꯒꯤꯗꯤ ꯑꯩꯁꯦ ꯀꯔꯤꯒꯤꯔꯥ ꯍꯥꯏꯔꯒ ꯎꯝ ꯃꯕꯥꯅꯤꯁꯦ ꯀꯣꯏꯕꯅꯤꯅ ꯑ ꯀꯔꯤ ꯏꯟꯁꯇꯥꯒ꯭ꯔꯥꯝꯒꯨꯝꯕꯁꯨ ꯎꯝ ꯀꯩꯅꯣ ꯑꯥ ꯄꯥꯏꯃꯤꯟꯅꯩꯌꯦꯕ ꯑꯦꯀꯥꯎꯟ ꯑꯃꯈꯛꯇꯪ ꯀꯣ ꯄꯥꯏꯃꯤꯟꯅꯕꯗꯨ ꯫ ꯍꯧꯖꯤꯛꯀꯤ ꯑ ꯅꯨꯄꯥ ꯑꯩꯅ ꯄꯥꯝꯕ ꯅꯨꯄꯥꯗꯨꯒ ꯃꯥꯁꯦ ꯑꯗꯨꯝ ꯑꯗꯨꯗ ꯃꯦꯁꯦꯁ ꯊꯅꯔꯛ ꯀꯥ ꯀꯣꯏꯅꯕꯒꯤ ꯇꯥꯏꯞꯇ ꯇꯧꯔꯒ ꯂꯩꯈ꯭ꯔꯕ ꯑꯗꯨꯗ ꯫ ꯃꯥꯅ ꯍꯧꯖꯤꯛꯀꯤ ꯏꯅꯥꯎꯅꯨꯄꯥꯒꯨꯝꯅ ꯈꯟꯕꯗꯨ ꯃꯥꯅ ꯂꯣꯏꯅꯃꯛ ꯑꯥ ꯎꯍꯜꯂꯛ ꯎꯍꯟꯈ꯭ꯔꯦꯕ ꯎꯍꯟꯕꯗꯒꯤ ꯑꯩꯁꯦ ꯫ ꯀꯔꯤ ꯇꯧꯒꯦꯔꯥ ꯈꯪꯗ꯭ꯔꯦ ꯑꯩꯁꯨ ꯑꯗꯨꯝ ꯅꯨꯄꯥꯗꯨ ꯌꯥꯝꯅ ꯄꯥꯝꯈ꯭ꯔꯦꯕ ꯍꯧꯖꯤꯛꯇꯤ ꯈꯪꯕ꯭ꯔꯥ ꯫ ꯑꯗꯨꯕꯨ ꯑꯩꯁꯦ ꯃꯊꯪ ꯅꯨꯃꯤꯠꯇ ꯑꯩꯈꯣꯏ ꯑꯩꯁꯦ ꯃꯥꯕꯨ ꯈꯨꯝꯁꯨ ꯈꯨꯝꯅꯤꯡꯗ꯭ꯔꯦ ꯑꯩꯈꯣꯏꯁꯦ ꯀꯥꯍꯥꯏꯗꯨ ꯖꯒꯣꯏ ꯁꯥꯕꯒꯤ ꯫ ꯑꯣ ꯖꯒꯣꯏ ꯁꯥꯕꯒꯤ ꯑꯃ ꯂꯩꯕꯅꯦꯕ
ꯑꯣ ꯫
ꯑꯗꯨ ꯅꯨꯄꯥꯗꯣ ꯑꯩꯅ ꯏꯟꯁꯥꯡꯒꯨꯝꯕ ꯊꯣꯡꯕꯤꯕ ꯃꯥ ꯍꯧꯖꯤꯛ ꯀꯦ ꯏꯃꯥꯟꯅꯕꯤꯒꯤ ꯕꯔꯥ ꯃꯥꯗꯤ ꯃꯊꯟꯇ ꯕꯔꯥ ꯂꯩꯕꯅꯤꯅ ꯏꯟꯁꯥꯡꯒꯨꯝꯕ ꯊꯣꯡꯕꯤꯔꯒ ꯑꯗꯨ ꯅꯨꯄꯥ ꯑꯩꯅ ꯄꯥꯝꯕ ꯅꯨꯄꯥꯕꯨ ꯄꯤꯖꯔꯒ ꯑꯩꯅ ꯌꯨꯝꯗ ꯂꯩꯕ ꯃꯇꯝꯗ ꯫ ꯆꯥꯛ ꯆꯥꯕꯒꯤ ꯑꯗꯨ ꯅꯨꯄꯥꯅ ꯆꯥꯛ ꯆꯥꯕꯗꯨ ꯐꯣꯇꯣꯑꯕ ꯀꯥꯞꯂꯒ ꯑꯩꯉꯣꯟꯗ ꯊꯥꯔꯛꯄꯤꯔꯤꯕꯅꯦꯕ
ꯑꯧ ꯫
ꯑꯗꯨꯕꯨ ꯃꯥꯗ ꯃꯅꯤꯡꯗ ꯑꯗꯨ ꯅꯨꯄꯥꯗꯨꯒ ꯇꯧꯋꯦ ꯍꯥꯏꯕꯗꯨꯗꯤ ꯑꯩꯗꯤ ꯈꯪꯗꯕ ꯫
ꯑꯥ ꯫